ꯍꯨꯏꯂꯥ ꯑꯣ ꯑ ꯇꯥꯔꯦꯀꯣ
ꯇꯥꯏꯌꯦ ꯇꯥꯏ
ꯑꯥ ꯑꯥ
ꯀꯔꯤ ꯀꯔꯤ ꯍꯥꯏꯅꯤꯡꯒꯦ
ꯀꯩꯗꯧꯔꯤꯅꯣ
ꯑꯦ ꯆꯨꯝꯅ ꯁꯨꯝ ꯇꯧꯔꯛꯄꯣ
ꯇꯧꯔꯛꯄꯅꯤ ꯍꯣꯏ
ꯀꯩꯒꯤꯅꯣ ꯊꯕꯛ ꯂꯩꯇꯕꯩꯔꯣ
ꯀꯔꯤ ꯍꯥꯏꯕ
ꯊꯕꯔ ꯂꯩꯇ꯭ꯔꯣ
ꯊꯕ ꯍꯧꯖꯤꯛꯇꯤ ꯂꯩꯇꯦ ꯍꯣꯏ
ꯑꯗꯨꯒꯤꯅꯦꯕꯀꯣ ꯗꯤꯟ ꯂꯦꯜꯂꯤꯅꯦꯕ ꯀꯣ
ꯀꯔꯤ ꯌꯥꯕ
ꯗꯤꯜ ꯂꯦꯜꯂꯤꯔꯣ
ꯇꯥꯗꯤꯌꯦ
ꯂꯦꯜꯂꯤꯔꯣ ꯍꯥꯏꯕ
ꯑꯥ
ꯑꯁ ꯑꯩꯁꯨ ꯂꯦꯜꯂꯛꯄꯇꯕ ꯑꯗꯨꯗꯤ ꯍꯥꯏꯅꯤꯡꯕꯗꯣ ꯍꯥꯏꯔꯛꯑꯣ
ꯈꯪꯗꯦ ꯅꯣꯏꯗ ꯅꯪ ꯁꯨꯗ꯭ꯔꯣꯖꯤ
ꯆꯨꯑꯦ ꯆꯠꯊꯣꯛꯄ ꯌꯥꯗꯗꯅ ꯐꯝꯃ ꯂꯩꯌꯦ ꯑꯩꯁꯨ
ꯎꯝ ꯑꯩꯈꯣꯏꯗꯁꯨ ꯍꯧꯖꯤꯛ ꯅꯣꯡ ꯆꯨꯔꯛꯑꯦ
ꯑꯣ ꯑꯈꯣꯏꯗꯁꯨ ꯆꯨꯋꯦ
ꯎꯝ
ꯑꯗꯣ ꯀꯃꯥꯏ ꯇꯧꯁꯦ ꯍꯥꯏꯅꯣ ꯅꯣꯡ ꯆꯨꯨꯔꯗꯤ
ꯅꯣꯡ ꯆꯨꯔꯗꯤ ꯑꯗꯨꯝ ꯌꯨꯝꯗ ꯂꯩꯔꯦꯒ꯭ꯔꯣ ꯀꯩꯍꯥꯏꯕ
ꯅꯣꯡ ꯃꯔꯛꯇꯨꯗ ꯆꯦꯜꯂꯁꯤꯔꯣ
ꯆꯦꯜꯂꯒ ꯑꯉꯥꯡꯒꯨꯝꯅ ꯁꯥꯟꯅꯕ ꯆꯠꯁꯤꯔꯥ
ꯃꯥꯅꯦ ꯑꯉꯥꯡ ꯅꯠꯇ꯭ꯔꯥ ꯑꯩꯗꯤ ꯑꯉꯥꯡꯅꯦ
ꯑꯩꯁꯨ ꯑꯉꯥꯡꯅꯦ ꯉꯔꯥꯡꯅ ꯄꯣꯛꯄꯅꯤ ꯀꯩꯅꯣ
ꯑꯗꯨꯗꯤ ꯆꯦꯟꯕ ꯌꯥꯏꯗꯅ
ꯌꯥꯏꯌꯦ ꯑꯉꯥꯡ ꯍꯦꯛ ꯄꯨꯊꯣꯛꯄꯗ ꯆꯦꯟꯕ ꯍꯩꯕꯅꯦ ꯑꯩꯗꯤ
ꯊꯣꯛꯂꯛꯑꯣ
ꯍꯦꯛ ꯄꯨꯊꯣꯛꯛꯄ ꯀꯥꯟꯁꯤꯗ ꯋꯥꯁꯨ ꯉꯥꯡꯕ ꯍꯩꯈ꯭ꯔꯕꯅꯦ ꯑꯩꯗꯤ
ꯁꯨꯛ ꯍꯩꯁꯤꯗꯤ
ꯑꯥ ꯇꯣꯉꯥꯟꯅ ꯄꯣꯛ ꯀꯔꯤ ꯍꯥꯏꯕ
ꯅꯆꯤꯟ ꯌꯥꯝ ꯍꯩꯌꯦꯅꯦ ꯀꯅꯥꯅ ꯇꯝꯕꯤꯕ꯭ꯔꯣ
ꯏꯃꯥꯒꯤ ꯄꯨꯛ ꯃꯅꯨꯡꯟꯗꯒꯤ ꯇꯝꯔꯛꯄ
ꯄꯨꯛ ꯃꯅꯨꯡꯗꯁꯨ ꯋꯥ ꯉꯥꯡꯕ ꯉꯝꯃꯕꯣ ꯍꯥꯏꯁꯤꯕꯣ
ꯃꯥꯅꯦ ꯑꯩꯗꯤ ꯇꯣꯉꯥꯟꯅ ꯀꯩꯅꯣ ꯁꯦꯝꯕꯤꯕꯒꯦ
ꯑꯦ ꯑꯇꯣꯞꯄ ꯂꯝꯗꯒꯤ ꯂꯥꯛꯄ ꯖꯥꯠꯂꯣ ꯑꯩ ꯀꯤꯕꯨ ꯀꯤꯁꯤꯜꯂꯛꯑꯦꯀꯣ
ꯑꯥ ꯃꯊꯛꯇ ꯂꯥꯛꯄꯅꯤ ꯀꯔꯤ ꯍꯥꯏꯕ
ꯃꯤ ꯅꯠꯇꯖꯥꯠꯜꯣ ꯏ ꯐꯣꯟ ꯇꯧ ꯐꯣꯟ ꯇꯧꯑꯣꯀꯣ ꯀꯤꯒꯦ ꯇꯧꯋꯦꯀꯣ
ꯃꯤꯗꯤ ꯃꯤꯅꯤꯍꯦ ꯀꯤꯒꯤꯅꯨ ꯍꯦ
ꯑꯦ ꯑꯦ ꯑꯦ ꯑꯦ ꯑꯦ ꯃꯤ ꯑꯣꯏꯔꯗꯤ ꯐꯔꯦ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
ꯅꯣꯡ ꯆꯨꯕꯖꯦ ꯅꯨꯡꯉꯥꯏꯕ꯭ꯔꯣ ꯀꯃꯥꯏ ꯇꯧꯒꯦ
ꯅꯣꯡ ꯇꯥꯔꯛꯄꯒꯤ ꯏꯪꯉꯦ ꯅꯨꯡꯉꯥꯏꯌꯦ
ꯏꯁ ꯏꯁ ꯏꯪꯉꯦ
ꯂꯩ ꯂꯩꯕ ꯅꯨꯡꯉꯥꯏꯌꯦ ꯏꯪꯉ
ꯂꯩꯕꯅ ꯎꯝ ꯍꯧꯖꯤꯛꯇꯤ ꯅꯨꯡꯉꯥꯏꯔꯝꯃꯅꯤ ꯍꯥ
ꯅꯨꯡꯉꯥꯏꯌꯦ ꯐꯤ ꯍꯦꯛ ꯁꯨꯕ ꯂꯣꯏꯔ ꯀꯥꯟꯁꯤꯗ ꯅꯣꯡ ꯊꯥꯔꯛꯑꯦ ꯐꯖꯔꯦ
ꯍꯍꯍꯍꯍꯍ ꯑꯩꯗꯤ ꯉꯔꯥꯡ ꯉꯔꯥꯡꯅ ꯂꯣꯏ ꯁꯨꯕ ꯂꯣꯏꯒ꯭ꯔꯦ ꯑꯩꯅ ꯁꯨꯕꯅ ꯏꯅꯦꯗ ꯁꯨꯍꯟꯕꯅꯦ
ꯎꯝ ꯅꯪꯒꯤ ꯈꯨꯠꯇꯟꯗꯣ
ꯇꯟꯕꯩ ꯅꯠꯇꯕ ꯑꯩ ꯊꯕꯛ ꯑꯃꯥ ꯆꯠꯂꯨꯕ
ꯑꯥ
ꯑꯗꯨꯗ ꯑꯌꯨꯛ ꯑꯌꯨꯛ ꯉꯟꯇꯥ ꯆꯠꯄꯗꯣ ꯑꯩꯈꯣꯏ ꯃꯥ ꯃꯣꯈꯣꯏꯒ ꯌꯨꯝ ꯁꯦꯡꯕ ꯆꯠꯂꯨꯕꯅꯦꯕ ꯀꯣ ꯕꯤꯜꯗꯤꯡ ꯑꯃꯥ ꯑꯃꯣꯠ ꯑꯀꯥꯏꯁꯤꯡꯗꯣ ꯃꯐꯝ ꯃꯐꯝ ꯆꯥꯅ ꯑ ꯊꯝꯃꯝ ꯊꯝ ꯊꯝꯕ ꯆꯠꯂꯨꯕ ꯑꯗꯨꯗ ꯑꯩꯗꯤ ꯊꯦꯡꯅ ꯍꯜꯂꯛꯑꯅꯤ ꯑꯩ ꯁꯨꯕ ꯁꯨꯕ ꯐꯤ ꯁꯨꯕ ꯅꯪꯉꯔꯣꯏ ꯅꯪ ꯏꯅꯦꯗ ꯁꯨꯔꯝꯃꯣꯅ ꯊꯝꯃꯝꯕ ꯐꯤ ꯁꯨꯕ ꯂꯣꯏꯔꯒ ꯂꯣꯏ ꯊꯝꯃꯝꯕ ꯋꯥꯅꯦ
ꯅꯅꯦꯒ ꯂꯩꯃꯤꯟꯅꯕ꯭ꯔꯥ ꯅꯣꯏ
ꯍꯣꯏ
ꯑꯩꯗꯤ ꯄꯨꯂꯞ ꯂꯩꯌꯦ ꯃꯤ ꯃꯌꯥꯝ ꯂꯩꯌꯦ
ꯑꯣ ꯅꯣꯏ ꯏꯃꯨꯡꯁꯤ ꯆꯥꯎꯔꯝꯃꯅꯤ ꯑꯗꯨꯗꯤ
ꯍꯣꯏ ꯆꯥꯎꯋꯦ
ꯎꯝ ꯍꯧꯖꯤꯛ ꯂꯩꯕꯗꯤ ꯃꯤ ꯀꯌꯥꯔꯥ
ꯑꯩꯈꯣꯏ ꯃꯤꯗꯣ ꯇꯔꯥꯃꯉꯥ ꯇꯔꯥꯇꯔꯨꯛ ꯑꯣꯏꯔꯝꯒꯅꯤ
ꯑꯥꯎ ꯌꯥꯝꯃꯤꯍꯦ
ꯍꯣꯏ ꯌꯥꯝꯕꯅꯦ
ꯆꯥꯛ ꯏꯟꯖꯥꯡ ꯊꯣꯡꯕ ꯌꯥꯝ ꯋꯥꯔꯝꯃꯅꯤ ꯅꯣꯏ ꯏꯃꯥꯁꯤꯡꯗꯣ
ꯋꯥꯗꯦ ꯋꯥꯔꯝꯃꯣꯏꯗ ꯃꯤ ꯑꯃꯥ ꯈꯛꯇ ꯇꯧꯕꯁꯨ ꯅꯠꯇꯕꯗꯨꯕꯨ ꯑꯉꯥꯡ ꯂꯩꯁꯕꯤ ꯃꯌꯥꯝ ꯂꯩꯌꯦ
ꯎꯝ ꯑꯗꯨ ꯆꯥꯛ ꯏꯟꯖꯥꯡ ꯊꯣꯡꯕ ꯀꯥꯟꯗꯗꯤ ꯃꯤ ꯑꯃ ꯈꯛꯇꯅꯤ ꯀꯩꯅꯣ ꯊꯣꯡꯕ꯭ꯔꯥ ꯄꯨꯟꯅ ꯊꯣꯡꯃꯤꯟꯅꯕ꯭ꯔꯥ ꯀꯩꯅꯣ ꯍꯥꯏꯌꯨ ꯍꯥꯏꯌꯨ ꯑ ꯄꯩ ꯑꯗꯨꯗꯤ
ꯍ ꯍ
ꯅꯣꯏ ꯆꯥꯔꯦ ꯆꯥꯔꯦ ꯍꯣꯏ
ꯀꯩ ꯀꯩ ꯀꯩ ꯏꯟꯖꯥꯡ ꯆꯥꯔꯒꯦ
ꯉꯁꯤ ꯏꯟꯖꯥꯡ ꯊꯣꯡꯗꯦ ꯑꯩ ꯀꯥꯉꯧ ꯈꯤꯇꯥ ꯇꯧꯋꯦ
ꯍꯨꯝ ꯎꯗꯦ
ꯎꯝ ꯏꯟꯖꯥꯡ ꯊꯣꯡꯕ ꯇꯟꯕꯩꯔꯣ
ꯆꯥꯛ ꯆꯥꯔꯝꯃꯔꯣꯏꯅꯦ ꯈꯖꯤꯛꯇꯪ ꯆꯥꯔꯝꯃꯅꯤ ꯆꯥꯔꯁꯨ
ꯃꯌꯥꯝ ꯆꯥꯏꯌꯦ ꯌꯥꯝ ꯆꯥꯏꯗ
ꯑꯩꯈꯣꯏꯗꯤ ꯍꯤꯟꯖꯥꯡ ꯌꯥꯎꯗ꯭ꯔꯗꯤ ꯆꯥꯛ ꯆꯥꯕ ꯌꯥꯗꯦ
ꯑꯩꯗꯤ ꯌꯥꯏ ꯁꯤꯡꯖꯨꯒꯨꯝꯕ ꯂꯩꯔꯗꯤ ꯆꯥꯕ ꯌꯥꯏ
ꯍꯨꯝ ꯃꯤꯃꯤ ꯁꯤꯡꯖꯨ
ꯁꯤꯡꯖꯨ ꯁꯤꯡꯖꯨꯒꯨꯝꯕ ꯏꯔꯣꯟꯕꯒꯨꯝꯕ ꯀꯥꯉꯧꯒꯨꯝꯕ ꯂꯩꯔꯗꯤ ꯆꯥꯕ ꯌꯥꯔꯦ
ꯃꯤꯃꯤꯁꯤꯡꯖꯨꯗꯤ
ꯃꯤꯒꯤ ꯁꯤꯡꯖꯨꯁꯨ ꯁꯤꯡꯖꯨ ꯀꯧꯋꯤꯗꯅ
ꯑꯗꯨ ꯄꯥꯝꯕ꯭ꯔꯣ ꯍꯥꯏꯕ
ꯄꯥꯝꯗ꯭ꯔꯗꯤ
ꯄꯨꯔꯥ ꯑꯣꯗꯣ
ꯄꯨꯔꯛꯑꯣ
ꯏꯁ ꯏꯁ
ꯈꯧꯔꯥꯡꯅ ꯉꯥꯏꯖꯔꯤ ꯅꯪꯕꯨ
ꯂꯥꯛꯄꯗꯤ ꯌꯥꯗ‌ꯦꯀꯣ
ꯀꯩ ꯍꯥꯏꯕ
ꯅꯌꯨꯝꯗꯣ ꯂꯥꯞꯄꯗꯤ ꯌꯥꯔꯣꯏꯕ
ꯈꯣꯏ ꯌꯨꯝ ꯅꯣꯏ ꯌꯨꯝ ꯃꯅꯥꯛꯇ ꯂꯩꯏꯁꯤꯗꯤ
ꯌꯦꯡꯁꯦ ꯌꯦꯡꯁꯦ ꯂꯩꯕ ꯂꯩꯇ꯭ꯔꯕ
ꯎ ꯅꯣꯏ ꯅꯪ ꯅꯣꯏ ꯌꯨꯝꯒꯤ ꯊꯣꯡꯒꯥꯟꯗ ꯂꯩꯏꯁꯤꯗꯤ ꯑꯈꯣꯏ ꯌꯨꯝ
ꯎꯝ ꯀꯔꯤ ꯁꯦꯠ ꯀ‌ꯦ
ꯀꯔꯤ ꯍꯥꯏꯕ
ꯀꯔꯤ ꯀꯔꯤ ꯐꯤꯔꯣꯟ ꯁꯦꯠꯀꯦ ꯍꯧꯖꯤꯛ
ꯈꯪꯗꯦꯍꯦ
ꯃꯩꯇꯩ ꯐꯤꯔꯣꯟ ꯁꯦꯠꯄ꯭ꯔꯥ ꯅꯠꯇ꯭ꯔꯒ ꯑ ꯈꯣꯏ ꯑ ꯔꯣꯡꯃꯩꯒꯤ ꯐꯤꯔꯣꯟ ꯁꯦꯠꯄ꯭ꯔꯥ ꯇꯥꯡꯈꯨꯜꯒꯤ ꯐꯤꯔꯣꯟ ꯁꯦꯠꯄ꯭ꯔꯥ ꯐꯅꯦꯛ ꯁꯦꯠꯄ꯭ꯔꯥ ꯂꯩꯗꯅ
ꯑꯩ ꯑꯩ ꯃꯩꯇꯩꯔ‌ꯣ ꯃꯩꯇꯩ ꯐꯅ‌ꯦꯛ ꯁ‌ꯦꯠꯅꯕ ꯑꯗꯨ ꯇꯥꯡꯈꯨꯜꯒ ꯀꯩꯅꯣ ꯀ ꯀꯩꯅꯣ ꯁꯦꯠꯅꯕ ꯑꯗꯣ ꯔ‌ꯣꯡꯃꯩꯁꯨ ꯔ‌ꯣꯡ ꯍꯧꯖꯤꯛ ꯔ‌ꯣꯡꯃꯩꯒꯤ ꯀꯩꯅꯣ ꯑꯁ ꯌꯨꯝ ꯂꯩꯕ ꯀꯥꯟꯁꯤꯗ ꯌꯨꯝꯗ ꯂꯩꯕ ꯀꯥꯟꯁꯤꯗ ꯔ‌ꯣꯡꯃꯩꯒꯤ ꯇꯣꯉꯥꯟꯅ ꯂꯩꯕ꯭ꯔ‌ꯣꯕ ꯎꯝ
ꯑꯦ ꯑꯩꯗꯤ ꯈꯪꯗꯤꯌ‌ꯦ ꯂꯩ ꯂꯩꯕ꯭ꯔꯅ ꯍꯪꯕꯅ‌ꯦ
ꯑꯦ ꯍꯥ
ꯂꯩꯇꯕ꯭ꯔꯣ
ꯂꯩꯇ‌ꯦꯌ‌ꯦ ꯂꯩꯇꯦ
ꯑꯈꯣꯏ ꯅꯨ ꯅꯨꯄꯥꯈꯣꯏꯗꯤ ꯌꯨꯝ ꯂ ꯂꯩꯕ ꯀꯥꯟꯗ
ꯎꯝ
ꯈ‌ꯣꯡ ꯈꯣꯡꯔꯥꯎ ꯃꯆꯥꯗꯣ ꯈꯣꯡꯔꯥꯎ ꯃꯆꯥ ꯍꯥꯏꯕꯗꯣ ꯈꯨꯅꯤꯡ ꯈꯨꯅꯤꯡꯐꯥꯎ ꯇꯥꯕꯗꯣ ꯍꯥꯄꯦꯟ ꯑꯗꯨꯒ ꯚꯅ‌ꯦꯜ ꯑꯃꯒ ꯑꯗꯨꯝ ꯁꯦꯠꯂꯒ ꯂꯩ ꯑꯈꯣꯏꯗꯤ ꯍꯨꯖꯤꯛ ꯅꯪꯒꯤ ꯐꯤꯔꯣꯟꯗꯤ ꯀꯌꯥꯅꯣ ꯀꯌꯥ ꯁꯨꯌ‌ꯦ ꯅꯪ ꯈꯪꯕ ꯉꯝꯒꯗ꯭ꯔꯣ
ꯑꯥ ꯀꯩꯅꯣ ꯄꯥꯕ ꯉꯝ ꯄꯥꯕ ꯉꯝꯂꯔꯣꯏ ꯌꯥꯝꯃꯟꯕꯒꯤ ꯑ
ꯑ ꯑꯩ ꯑꯩ ꯑꯩꯁꯦ ꯌꯥꯝꯃꯦ ꯑꯗꯨꯕꯨ ꯑꯩꯗꯤ ꯄꯥꯔꯒ ꯂꯣꯏ ꯂꯥꯛꯑꯦ ꯑꯩꯗꯤ
ꯀꯤꯌꯥꯅ‌ꯣ ꯗꯨꯗꯤ
ꯆꯅꯤ ꯍꯦꯜꯂ‌ꯦ
ꯌꯥ ꯌꯥꯝ ꯁꯤꯡꯉꯤꯗꯅ ꯑꯥ
ꯍꯧꯖꯤꯛꯐꯧ ꯈꯣꯡꯎꯞ ꯈꯣꯡꯎꯞꯅ ꯃꯔ‌ꯣꯟ ꯑꯃ ꯌꯥꯝꯃꯤꯕ ꯈꯣꯡꯎꯞ ꯎꯝ ꯑꯥ ꯃꯄꯥꯟ ꯂꯩꯕꯅꯦ ꯑꯩꯒꯤꯗ‌ꯣ
ꯌꯥꯝ ꯐꯩꯍꯦ
ꯒꯥꯔꯤ ꯑꯅꯤ ꯂꯩꯌꯦ ꯑꯩꯒꯤꯁꯦ ꯑꯩ ꯑꯩꯒꯤꯗꯤ
ꯐꯔꯤꯅꯦ ꯑꯩꯒꯤꯅ ꯇꯔꯥ ꯂꯩꯌꯦ
ꯑꯁꯤ ꯇꯔꯥꯗꯤ ꯍꯦꯟꯃꯟꯗ꯭ꯔꯣ
ꯍꯦꯟꯃꯟꯗꯦ ꯆꯥꯝꯃ ꯍꯥꯏꯁꯤꯔꯥ ꯈꯟꯕ ꯀꯥꯟꯖꯤꯗ
ꯃꯤꯅ ꯊꯥꯖꯕ ꯋꯥꯗꯤ ꯉꯥꯡꯉꯨꯍꯦ ꯅꯣꯏꯕꯣ
ꯅꯪꯁꯨ ꯅꯪꯁꯨ ꯊꯥꯖꯕ ꯋꯥ ꯑ ꯊꯥꯖꯕ ꯌꯥꯕ ꯋꯥ ꯉꯥꯡꯉꯨꯅꯦ
ꯑꯩꯗꯤ ꯇꯁꯦꯡ ꯇꯁꯦꯡꯅ ꯍꯥꯏꯖꯕꯅꯦ
ꯑꯩꯁꯨ
ꯑꯣ ꯍꯣ ꯍꯣ‌ ꯌꯥꯔꯦ ꯌꯥꯔꯦ ꯑꯗꯨꯗꯤ
ꯆꯤꯟ ꯊꯤꯕ ꯌꯥꯗꯦ
ꯅꯪꯗꯤ ꯉꯁꯤ ꯌꯨꯝꯗ ꯑꯗꯨꯝ ꯂꯩꯗꯣꯏꯔꯣ
ꯊꯕꯛ ꯆꯠꯂꯤꯌꯦ
ꯊꯕꯛ ꯀꯩ ꯊꯕꯛ ꯇꯧꯋꯤꯅꯣ ꯅꯪꯗꯤ
ꯑꯩ ꯁꯦꯔꯞ ꯄꯤꯁꯇ ꯑꯣꯏꯅ ꯂꯩꯕꯅꯤ ꯑꯗꯨꯕꯨ ꯑꯩ ꯍꯧꯖꯤꯛꯁꯦ ꯌꯨꯝ ꯌꯨꯝꯗ ꯆꯠꯂꯒ ꯇꯧꯋꯦ ꯍꯧꯖꯤꯛ
ꯑꯣ ꯐꯩꯅꯦ ꯍꯧꯖꯤꯛ ꯍꯧꯖꯤꯛ ꯁꯨꯝ ꯃꯤꯒꯤ ꯌꯨꯝꯗ ꯂꯩꯕ꯭ꯔꯣ
ꯎꯝ ꯁ꯭ꯀꯣꯜꯗ ꯂꯩꯌꯦ
ꯀ꯭ꯔꯤ ꯍꯥꯏꯕ
ꯁ꯭ꯀꯨꯜꯗ ꯂꯩ ꯍꯥꯏꯕ
ꯑꯣ ꯇꯥꯕ꯭ꯔꯣ ꯀꯔꯤ ꯍꯥꯏꯕ
ꯄꯨꯡ ꯀꯌꯥꯗ ꯍꯧꯒꯠꯀꯦ
ꯄꯨꯡ ꯉꯁꯤ ꯄꯨꯡ ꯎꯝ‌ ꯉꯁꯤꯅꯦ ꯄꯨꯡ ꯇꯔꯨꯛꯇ ꯑꯦꯂꯥ꯭ꯔꯝ ꯊꯝꯃꯤꯕ ꯑꯗꯨ ꯄꯨꯡ ꯇꯔꯨꯛꯇ ꯍꯧꯒꯠꯂꯤ ꯑꯗꯨꯒ ꯄꯨꯡ ꯇꯔꯦꯠ ꯅꯤꯄꯥꯟ ꯅꯤꯄꯥꯟ ꯐꯥꯎ ꯐꯣꯟ ꯌꯦꯡꯉ ꯐꯃꯨꯡꯗ ꯂꯩꯔꯦ ꯑꯗꯨꯒ ꯍꯧꯒꯠꯂꯦ
ꯅꯨꯡꯉꯥꯏꯔꯦꯅꯦ ꯅꯣꯏ ꯄꯨꯟꯁꯤꯖꯦ ꯑꯩ ꯑꯩ ꯑꯣꯏꯅꯤꯡꯉꯦꯍꯦ ꯀꯜꯂꯛꯆꯩꯗ
ꯃꯇꯝꯅ ꯑꯍꯣꯡꯕ ꯄꯨꯔꯛꯀꯅꯤ ꯑꯩꯒꯤꯁꯨ
ꯅꯣꯏꯒꯤ ꯄꯨꯟꯁꯤꯗꯣ ꯀꯜꯂꯛꯆꯩꯍꯦ
ꯑꯗꯨꯝ ꯂꯩꯒꯦ ꯁꯨꯃꯥꯏꯅ ꯑꯗꯨꯝ ꯂꯩꯒꯦ ꯍꯥꯏꯕ ꯌꯥꯔꯣꯏꯌꯦ ꯄꯨꯟꯁꯤꯁꯦ ꯍꯣꯡꯂꯛꯀꯅꯤꯗꯥ ꯑꯩꯁꯨ ꯅꯪ ꯅꯪ ꯅꯣꯏꯒꯤꯁꯨ ꯃꯇꯝ ꯂꯩꯔꯝꯒꯅꯤꯗꯥ ꯑꯗꯨꯝꯕ ꯃ
ꯑꯗꯨꯗꯤ ꯌꯥꯝ ꯆꯨꯝꯕ ꯋꯥꯐꯝꯅꯦ
ꯎꯝ ꯅꯣꯏꯖꯨ ꯑꯉꯥꯡ
ꯃꯁꯤ ꯅꯨꯄꯤꯖꯦ ꯌꯥꯝ ꯁꯤꯡꯉꯦꯍꯦ
ꯊꯥꯖꯗꯅ ꯌꯥꯝ ꯍꯩꯌꯦꯍꯦ
ꯈꯤ ꯅꯣꯏꯁꯨ ꯑꯉꯥꯡ ꯑꯣꯏꯔꯤꯉꯩꯗ ꯑꯗꯨꯝꯕ ꯃꯇꯝ ꯐꯪꯂꯝꯒꯅꯤꯕ
ꯑꯦ ꯍꯨꯖꯤꯛꯇꯤ ꯑꯩ ꯑꯥꯍꯟ ꯑꯣꯏꯔꯕꯣ ꯍꯥꯏꯁꯤꯕꯣ
ꯑꯗꯨ ꯑꯣꯏꯔꯖꯨ ꯑꯩꯉꯣꯟꯗꯒꯤ ꯍꯦꯟꯅ ꯑꯍꯟꯅꯤꯅ
ꯑꯣ ꯅꯉꯣꯟꯗꯒꯤꯗꯤ ꯍꯜꯂꯝꯃꯅꯤ ꯍꯣꯏ
ꯎꯝ ꯑꯗꯨꯅꯤ
ꯅꯪ ꯄꯤꯛꯏꯉꯩꯗ ꯑꯗꯨꯃꯥꯏ ꯍꯥꯏꯌꯨ ꯌꯥꯗ꯭ꯔꯣ ꯑꯉꯥꯡ ꯑꯉꯥꯡꯗꯤ ꯑꯉꯥꯡ ꯑꯣꯏꯔꯤꯌꯦ ꯍꯧꯖꯤ
ꯀꯔꯤ ꯍꯥꯕ
ꯍꯧꯖꯤꯛꯁꯨ ꯑꯩ ꯑꯉꯥꯡ ꯑꯣꯏꯔꯤꯕ
ꯗꯨ ꯑꯣꯏꯔꯁꯨ ꯑꯉꯥꯡꯅꯤ ꯑꯗꯨ ꯑꯣꯏꯔꯁꯨ ꯑꯗꯨꯗꯤ ꯑꯩꯗꯤ ꯑꯉꯥꯡ ꯃꯆꯥ ꯍꯥꯏꯌꯣꯔ
ꯈꯔ ꯄꯤꯛꯏꯉꯩꯗ ꯍꯥꯏꯕ ꯌꯥꯗ꯭ꯔꯣ
ꯎꯝ ꯑꯗꯨ ꯅꯪꯅ ꯑꯉꯥꯡ ꯅꯪꯕꯨ ꯑꯉꯥꯡ ꯍꯥꯏꯗꯤ ꯑꯩꯅ ꯑꯉꯥꯡ ꯃꯆꯥ ꯍꯥꯏꯔꯤꯗꯨꯕꯨ
ꯑꯣ ꯑꯉꯥꯡ ꯃꯆꯥ